ꯍꯜꯂꯣ
ꯎꯝ ꯍꯥꯎ ꯇꯥꯕ꯭ꯔꯣ ꯀꯩꯗꯧꯔꯝꯃꯤꯅꯣ ꯎꯝ
ꯑꯦ ꯀꯥꯔꯤ ꯅꯣ ꯂꯩꯁꯥꯕꯤ
ꯆꯥꯔꯦ ꯑꯣ
ꯑꯣ
ꯉꯁꯤꯗꯤ ꯆꯦꯡꯒꯨꯝ ꯆꯥꯏꯌꯦ ꯅꯪꯗꯤ ꯀꯔꯤ ꯌꯦꯟꯁꯥꯡ ꯆꯥꯒꯦ
ꯀꯔꯤ ꯑꯁ ꯅꯪꯁꯨ ꯅꯤꯌꯝ
ꯑꯩꯈꯣꯏ ꯊꯥ ꯆꯥꯗ꯭ꯔꯗꯤ ꯀꯔꯤ ꯆꯥ
ꯑꯣꯛꯁꯥ
ꯗꯗꯤ ꯍꯥꯎꯕ ꯄꯧꯁꯥ ꯆꯥꯈ꯭ꯔꯔꯣꯏ
ꯎꯝ ꯑꯁ ꯆꯥꯅꯤꯡꯉꯦ ꯑꯩꯁꯨ
ꯒꯨꯝꯒꯨꯝ ꯒꯨꯝꯒꯨꯝ ꯃꯁꯔꯨꯝꯗ
ꯑꯣꯀꯦ
ꯀꯩꯅꯣ ꯐ꯭ꯔꯥꯏ ꯇꯧꯔꯒ ꯍꯣꯡꯉꯦ ꯑꯣ ꯍꯣꯏ ꯃꯩꯇꯩꯂꯣꯟꯗ ꯆꯦꯡꯒꯨꯝ ꯀꯣ ꯎꯝ
ꯑꯁ
ꯑꯗꯨ ꯊꯣꯡꯅꯒ ꯖꯔꯦ
ꯇꯝꯕꯤꯗ ꯊꯦꯡꯀ꯭ꯌꯨ ꯍꯥꯏ ꯇꯥꯔꯦ ꯑꯩꯈꯣꯏꯗꯤ ꯃꯩꯇꯩꯂꯣꯟ ꯁꯨꯒꯕ
ꯐꯥꯏ ꯇꯝꯅꯤꯗ ꯎꯝ
ꯈꯪꯖꯤꯜꯂꯣ ꯑꯗꯨꯅꯦ ꯀꯥꯟꯅꯕ ꯍꯥꯏꯁꯦ ꯀꯣꯜ ꯇꯧꯒꯦ ꯑꯩꯉꯣꯟꯗ ꯀꯣꯜ ꯇꯧꯕꯒꯤ ꯑꯗ ꯈꯪꯖꯤꯜꯂꯣ
ꯍꯣꯏ ꯑꯗꯨ ꯅꯪ ꯀꯔꯤ ꯀꯔꯤ ꯍꯣꯠꯅꯔꯒ ꯂꯩꯕ
ꯍ
ꯏꯁꯁꯤꯗ ꯑꯩꯈꯣꯏ ꯇ꯭ꯔꯦꯅꯤꯡ ꯀꯟꯅ ꯂꯧꯔꯤꯌꯦ
ꯎꯝ
ꯇ꯭ꯔꯦꯅꯤꯡ ꯃꯆꯥ ꯑꯃ ꯑꯃ ꯆꯠꯊꯔꯤ ꯑꯁ ꯇ꯭ꯔꯦꯅꯤꯡ
ꯎꯝ
ꯅ ꯗꯈꯔꯤ ꯍꯅ ꯑꯔꯤ
ꯍ ꯍꯣꯏ ꯍꯣꯏ ꯑꯩꯗꯤ ꯀꯔꯤꯁꯨ ꯍꯣꯟꯅꯗꯦꯗ ꯑꯗꯨꯝ ꯂꯩꯌꯦ ꯌꯨꯝꯗ ꯑꯩ ꯁꯣꯟꯅꯗꯦꯕ ꯌꯨꯝꯗ ꯑꯗꯨꯝ ꯂꯩꯌꯦ ꯎꯝ ꯅꯨꯄꯤꯅꯤꯅ ꯀꯔꯤ ꯇꯧꯔꯨꯅꯤ
ꯎꯝ
ꯑꯩꯃꯨꯍꯨꯔ ꯄ ꯄꯈ ꯀꯣꯏ ꯄꯤꯔꯣ
ꯎꯝ ꯀꯣꯏꯔꯤꯅꯦ
ꯇꯥꯕ꯭ꯔꯣ
ꯄꯥꯈꯣꯡꯁꯨ ꯀꯣꯏꯔꯤꯅꯦ ꯀꯣꯏꯕꯁꯨ ꯆꯠꯂꯤꯅꯦ ꯎꯝ
ꯀꯁꯨ ꯆꯜꯂꯣ ꯉꯅ
ꯂꯩꯁꯥꯕꯤꯅꯤꯔꯅ ꯀꯣꯏꯔꯗꯝ ꯎꯝ
ꯂꯩꯦꯁꯥ ꯑꯣꯏꯔꯤꯉꯦ
ꯀꯣꯏꯕ ꯆꯠꯂꯤꯅꯦ ꯑꯗꯨ ꯀꯣꯏꯕ ꯉꯇ ꯌꯥꯗꯦꯅꯦ ꯑꯗꯨꯝ ꯀꯔꯤ ꯍꯥꯏꯁꯤꯔ ꯏꯟꯖꯣꯏ ꯇꯧꯅꯤꯡꯉꯤꯅꯦ ꯑꯩꯈꯣꯏꯁꯨ ꯍꯣꯜ ꯇꯧꯔꯒ ꯏꯟꯖꯣꯏ ꯇꯧꯅꯤꯡꯉꯦꯕ
ꯑꯗꯗꯤ ꯍꯥꯥ
ꯅꯣꯏꯁꯨ ꯂꯩꯔꯝꯅꯤꯅ ꯅꯨꯄꯥꯒꯤꯁꯨ ꯅꯠꯇꯦꯗ ꯄꯥꯈꯪꯕꯨꯗꯤ ꯑꯗꯨꯝ ꯅꯣꯏꯅ ꯊꯤꯈ꯭ꯔꯁꯨ ꯑꯗꯨꯝ ꯂꯥꯛ ꯑꯦꯗ
ꯑꯈꯣꯏ ꯇꯥꯕ꯭ꯔ‌‌ꫭ
ꯎꯝ ꯎꯝ ꯇꯥꯏꯌꯦ ꯍꯥꯏꯌꯣ ꯍꫭ ꯇꯥꯏꯌꯦ
ꯀꯣꯜ ꯇꯧꯗꯕ ꯅꯨꯄꯤ ꯒꯤ ꯃꯈꫭꯜ ꯌꯥꯗꯦ
ꯎꯝ ꯉꯁꯤꯗꯤ ꯇꯨꯝꯕ ꯆꯥꯕ ꯌꯥꯕꯒꯤ ꯌꯥꯔꯒꯦꯔ ꯑꯗꯨ ꯉꯁꯤꯗꯤ ꯌꯥꯔꯒꯦꯔꯣ
ꯑꯦꯍ ꯉꯁꯤ ꯗꯤ ꯃꯥꯟꯕꯒꯨꯝ ꯇꯧ ꯃꯟꯗꯕꯒꯨꯝꯕꯁꯨ ꯇꯧ__
ꯎꯝ ꯀꯔꯤꯒꯤꯔꯥꯀꯣ ꯑꯗꯨꯗꯤ
ꯉꯁꯤ
ꯌꯧꯗꯕꯒꯤꯔꯕ ꯅꯪ ꯈꯜꯂꯤꯕ ꯑꯁꯥꯗꯣ
ꯅꯤ ꯌꯥꯒꯅꯤ ꯌꯥꯒ__ ꯒꯅꯤ ꯉꯁꯤꯗꯒꯤꯗꯤ ꯇꯨꯝꯕ ꯌꯥꯒꯅꯤ ꯑꯗꯩꯗꯤ ꯇꯨꯝꯕ ꯌꯥꯔꯣꯏꯌꯦ
ꯉꯁꯤꯗꯤ ꯎꯝ ꯇ꯭ꯋꯦꯐ ꯊꯥꯔꯇꯤꯗ ꯍꯧꯔꯅꯤ ꯍꯥꯏꯕ ꯅꯠꯇ꯭ꯔꯣ
ꯎꯝ ꯀꯅꯥꯗ__
ꯂꯩꯁꯥꯕꯤ ꯍꯣꯏꯁꯦ ꯀꯗꯥꯏꯋꯥꯏꯗꯒꯤ ꯑꯈꯣꯏꯗꯤ ꯔꯣꯅꯥꯜꯗꯣꯅꯦꯗ__
ꯑꯦ ꯑꯗꯨꯗꯤ ꯍꯥꯏ__ ꯄꯌꯥꯗꯦ ꯑꯩ ꯍꫭꯔ‌ꯦ‌ꯟ ꯇ‌ꯦꯛꯁꯇ ꯇꯧꯔꯛꯀ‌ꯦ
ꯑꯣ
ꯑꯗꯨ ꯍꯥꯏꯕ ꯌꯥꯗꯦꯕꯀꯣ ꯍꯣꯔꯦꯟ ꯑꯩ ꯇꯦꯛꯁꯇ ꯍꯥꯏꯔꯛꯀꯦ
ꯍꯣꯏ ꯑꯣꯀꯦ ꯑꯣꯀꯦ ꯑꯣꯀꯦ ꯁꯥꯎꯕꯃꯥꯜ ꯂ‌ꯦꯗꯥ
ꯁꯥꯎꯕ ꯅꯠꯇ‌ꯦꯗꯥ
ꯀꯥꯏꯗꯦ ꯀꯥꯏꯗꯦ ꯅꯠꯇꯦ ꯑꯩꯅ ꯍꯥꯏꯕ__
ꯍꯣꯟ ꯑꯩ ꯇꯦꯛꯁꯇ ꯍꯥꯏꯔꯛꯀꯦꯕ
ꯁꯥꯎꯕ꯭ꯔꫭ ꯅꯪ__
ꯑꯦꯍ ꯑꯗꯨ ꯎꯝ ꯁꯥꯎ__ ꯁꯥꯎꯠ ꯅꯠꯇꯦ ꯀꯔꯤ ꯍꯥꯏꯁꯤꯔꯥ ꯏꯁ ꯔꯣꯝꯗꯅꯦ ꯏꯁ ꯔꯣꯝꯗꯅꯦꯕ ꯎꯝ ꯍꯣꯏ ꯍꯪꯉꯨꯅ‌ꯦ ꯅꯪꯅ ꯍꯥꯏ ꯅꯤꯡꯕ ꯍꯥꯏꯌꯣ ꯎꯝ
ꯄꯥꯈꯪ ꯑꯅꯤ ꯂꯥꯛꯑꯦꯕꯀꯣ ꯄꯥꯈꯪ ꯑꯅꯤ ꯂꯥꯛ ꯑꯦ ꯍꯥꯏꯔꯒ ꯂꯥꯎꯁꯤꯒ ꯑꯃꯅꯦ__ ꯑꯥꯏ ꯂꯐ ꯐꯤꯔ ꯍꯥꯏꯅ ꯃꯥꯁꯤꯅ ꯄꯩꯁꯥ ꯌꯥꯝ ꯄꯥꯏꯕ
ꯎꯝ
ꯑꯃꯥꯁꯤꯅ__ ꯀꯔꯝꯕꯅ__
ꯂꯟꯊꯨꯝ ꯂꯩꯕ ꯑꯃꯅ ꯑꯃꯅ ꯄꯩꯁꯥ ꯄꯥꯏꯗꯅ ꯂ ꯂꯟꯊꯨꯝ ꯂꯩꯕ ꯀꯣ
ꯑꯃꯅ ꯄꯩꯁꯥ ꯄꯥꯏꯗꯅ ꯂꯟꯊꯨꯝ__
ꯀꯔꯤ ꯍꯥꯏꯅꯣ ꯒ꯭ꯌꯥꯟ
ꯂꯩꯕ ꯑꯗꯨ ꯂꯟ ꯊꯨꯝ__
ꯑꯣ ꯂꯟꯊꯨꯝ ꯂꯩꯕꯅ ꯄꯥꯝꯃꯤꯅ ꯀꯩꯅꯣ ꯂꯟ ꯁꯤꯀꯦꯟ ꯒꯤꯗꫭ ꯂꯟ ꯊꯨꯝ ꯍꯣꯏ
ꯑꯗꯨ ꯑꯣꯏꯔꯗꯤ ꯐꯔꯦ ꯐꯔꯦ
ꯄꯩꯁꯥꯕꯨꯗꯤ ꯁꯤꯖꯤꯟꯅ ꯁꯤꯖꯤꯟꯅꯔꯒ ꯂꯣꯏꯔꯛꯀꯅꯤ
ꯌꯥꯁ ꯑꯅꯦ ꯂ
ꯑꯗꯨꯔ ꯅꯪꯒꯤꯁꯦ
ꯈꯅꯤ ꯍꯣꯏꯗ ꯑꯗꯨ ꯑꯩꯈꯣꯏꯗꯤ ꯑꯩ ꯂꯥꯛꯏꯅꯦ ꯀꯔꯤ ꯀꯅꯥꯒꯦ ꯎꯝ
ꯎꯝ ꯀꯔꯤ ꯍꯥꯏꯕ ꯅꯪ ꯍꯥꯏꯗꯣ꯫
ꯔꯣꯅꯥꯟꯗꫭꯔꫭ꯫
ꯑꯥ ꯈꯪꯗꯦ ꯑꯩꯏꯗꯤ꯫ ꯑꯩꯗꯤ ꯃ‌ꯦꯁꯤ꯫
ꯗꫭ꯫
ꯅꯪꯔꯣ ꯅꯗꯧꯔꯣ꯫ ꯍꯣꯏ꯫
ꯔꯣꯅꯥꯜꯗꯣꯅꯦ꯫
ꯈꯪꯗꯦ ꯔꯣꯅꯥꯟꯗꫭꯁꯨ ꯉꯁꯤꯗꯤ꯫ ꯔꯣꯅꯥꯜꯗꯣꯒ ꯃꯤꯁꯤꯒ ꯅꯠꯇꯦꯕꯀꯣ꯫ ꯑꯗꯣ ꯔꯣꯅꯥꯜꯗꯣꯒ ꯃꯤꯁꯤꯒ ꯁꯥꯟꯅꯔꯗꯤ ꯔꯣꯅꯥꯜꯗꯣ꯫
ꯑ ꯑꯩꯅ ꯍꯥꯏꯒꯦꯕ
ꯍꯣꯏ
ꯅꯨꯄꯤꯁꯤꯡꯁꯦ
ꯎꯝ ꯎꯝ ꯊꯤꯕꯅꯦ ꯑꯩꯗꯤ ꯅꯦꯝꯃꯒ
ꯍꯣꯏ ꯇꯥꯂꯞ
ꯑꯩꯗꯤꯀꯣ ꯑꯅꯤꯃꯛ ꯄꯥꯝꯃꯦꯀꯣ
ꯊꯕ
ꯎꯝ ꯑꯩ ꯍꯥꯏꯒꯦꯕ ꯇꯥꯎꯕ ꯎꯝ ꯃꯤꯁꯤꯒ ꯔꯣꯅꯥꯜꯗꯣ ꯃꯕꯥꯅꯤ ꯄꯨꯟꯅ ꯁꯥꯟꯅꯗ ꯑꯗꯨꯅ ꯍꯧꯖꯤꯛꯇꯤ ꯇꯣꯉꯥꯟ ꯇꯣꯡꯉꯥꯜꯂꯤꯗꯅ ꯑꯗꯣ ꯄꯣꯣꯔꯇꯨꯒꯜꯒ ꯑ ꯑꯦꯛꯖꯥꯝꯄꯜꯒ ꯄꯣꯔꯇꯨꯒꯜꯒ ꯁꯄꯦꯟ ꯉꯁꯤꯗꯣ ꯀꯔꯤꯔꯒꯣ ꯀꯥꯎꯈ꯭ꯔꯦ ꯀꯔꯤꯗꯄꯥꯁꯦ ꯃꯤꯁꯤꯁꯦ
ꯃꯁꯤꯁꯦ
ꯑꯦ ꯑꯥꯔꯖꯦꯟꯇꯤꯅꯥ ꯑꯔꯖꯦꯟꯇꯤꯅꯥ ꯉꯁꯤꯗꯤ ꯄꯣꯔꯇꯨꯒꯥꯜꯒ ꯀꯩꯅꯣ ꯍꯁꯦꯟ ꯏꯅ ꯐꯣꯇꯀꯜꯗ ꯎꯝ
ꯍ
ꯁꯞꯄꯣꯔꯠ ꯇ ꯀꯩꯅꯧꯔꯗ ꯑꯩꯉꯣꯟꯗ ꯁꯞꯄꯣꯔꯠ ꯇꯧꯒꯅꯦꯕ ꯑꯗꯨꯒ ꯍꯌꯦꯡ ꯎ ꯑꯥꯔꯖꯦꯟꯇꯤꯅꯥꯒ ꯁꯋꯦꯟ ꯇꯧꯔꯗꯤ ꯑꯥꯔꯖꯦꯟꯇꯤꯅꯥꯗ ꯑꯗꯨꯃꯥꯏꯅ ꯇꯧꯕ ꯑꯅꯤꯃꯛ ꯄꯥꯝꯕꯅꯤꯅ ꯑꯅꯤꯃꯛ ꯁꯞꯄꯣꯔꯠ ꯇꯧꯕ
ꯑꯍꯣ
ꯑꯅꯤꯃꯛ꯫
ꯎꯝ ꯑꯗꯣ ꯍꯌꯦꯡꯕꯤꯁꯦ ꯔꯣꯅꯥꯜꯗꯣꯒ ꯈꯠꯅꯔꯗꯤ ꯑꯩꯗꯤ ꯈꯪꯗꯦ ꯑꯗꯨꯗꯤ ꯍꯥꯏꯗꯤ ꯔꯣꯅꯥꯜꯗꯣꯁꯦ ꯈꯔꯗꯤ ꯄꯥꯝꯗꯦ ꯃꯥꯗꯤ꯫
ꯍꯣꯏ ꯑꯥ
ꯉꯁꯤꯗꯤ ꯕꯖꯥꯔꯗ ꯀꯣꯏꯆꯠ ꯆꯠꯂꯨꯔꯦ ꯂꯩꯁꯥ ꯑꯥ ꯄꯥꯈꯥꯡ ꯊꯤꯕꯅꯤꯅꯦ ꯀꯩꯅꯣ ꯕꯖꯥꯔꯗ ꯅꯪꯅ ꯄꯥꯈꯪ ꯊꯤꯌꯨ ꯍꯥꯏꯗꯨꯗꯤ ꯑꯩ ꯉꯁꯤ ꯕꯖꯥꯔꯗ ꯄꯈꯪ ꯊꯤꯕ ꯆꯠꯂꯤꯕ ꯎꯝ
ꯑꯣ ꯄꯈꯪ ꯊꯤꯕꯗꯨꯣ ꯐꯪꯉꯕ꯭ꯔꯣꯕ
ꯐꯪꯗꯦꯗ ꯐꯪꯗꯦꯕ ꯑꯄꯥꯝꯕ ꯌꯥꯎꯗꯦ
ꯐꯪꯅꯕ ꯍꯣꯠꯅꯗꯣꯢꯅꯤ
ꯅꯨꯡꯗꯥꯡ ꯅꯠꯇꯕꯅꯤꯅꯀꯣ ꯅꯨꯃꯤꯗꯥꯡ ꯅꯠꯇꯕꯅꯤꯅ ꯐꯖꯕ ꯊꯣꯛꯂꯛꯇꯦꯕ
ꯑꯥ
ꯅꯨꯡꯗꯥꯡꯗꯗꯤ ꯐꯖꯅ ꯊꯣꯛꯂꯛꯀꯅꯦꯕ ꯐꯖꯕꯗꯣ ꯊꯣꯛꯂꯛꯀꯅꯦꯕ ꯑꯩꯗꯤ ꯅꯨꯡꯗꯥꯡꯗ ꯊꯣꯛꯇꯕ
ꯅꯨꯡꯊꯤꯟꯗ ꯊꯣꯛꯄꯒꯤ ꯐꯖꯕ ꯊꯦꯡꯅꯔꯛꯇ꯭ꯔꯕ ꯍꯥꯥ
ꯀꯩꯕ
ꯍꯣꯏ
ꯑꯣ
ꯍꯣꯏ ꯊꯣꯛꯇꯤꯌꯦ ꯅꯨꯡꯊꯤꯟꯗꯗꯤ ꯑꯃꯨꯕꯁꯤꯡ ꯃꯌꯥꯡꯁꯤꯡ ꯀ꯭ꯋꯥ ꯌꯣꯟꯕ ꯐꯤꯔꯣꯟ ꯌꯣꯟꯕ ꯑꯃꯨ ꯑꯃꯨꯕꯗꯣ ꯉꯥꯛꯇ ꯊꯣꯛꯂꯛꯑꯦꯕ ꯑꯗꯨ ꯑꯉꯧꯕꯁꯤꯡꯗꯤ ꯅꯨꯡꯗꯥꯡꯗ ꯊꯣꯛꯇꯦ ꯈꯣꯏꯗꯤ ꯅꯨꯡꯗꯥꯡꯗꯗꯤ ꯅꯪꯗ꯭ꯔꯦ ꯑꯗꯨꯅꯦ ꯏꯚꯤꯅꯤꯡꯗꯣ ꯅꯪꯗꯦꯕ ꯑꯩꯈꯣꯏꯗꯤ ꯅꯨꯄꯤꯅꯤꯅ ꯆꯥꯛ ꯊꯣꯝꯕꯥꯑꯣ ꯎꯝ
ꯑꯥ ꯑꯥ ꯅꯣꯏꯒꯤꯗꯃꯛꯇꯤ ꯃꯌꯥꯡ ꯃꯆꯥ
ꯑ ꯄꯥꯝꯗꯦꯗ ꯃꯌꯥꯡꯁꯨ ꯅꯝꯊꯤꯌꯦ ꯅꯝꯊꯤꯌꯦ ꯄꯥꯝꯗꯦꯕ
ꯌꯦꯀꯣ
ꯎꯝ ꯎꯝ ꯅꯝꯊꯤꯑꯕ ꯄꯥꯝꯗꯦꯕ
ꯌꯥꯏ
ꯑꯩꯁ ꯄꯩꯁꯥꯅ ꯄꯨꯛ ꯊꯟꯗꯦ ꯑꯦ ꯄꯩꯁꯥꯅ ꯀꯔꯤ ꯅꯨꯡꯁꯤꯕ ꯐꯥꯎꯍꯟꯗꯦ ꯑꯩꯗꯤ ꯃꯁꯛꯄꯨ ꯍꯦꯡꯕꯅꯦ ꯑꯩꯈꯣꯏꯗꯤ ꯄꯩꯁꯥꯅ ꯌꯦꯡꯗꯦ ꯎ ꯎ ꯎ ꯍꯌꯦꯡ ꯏꯆꯥꯗꯤ ꯑꯩꯁꯨ ꯊꯤꯌꯦ ꯏꯁ ꯃꯁꯛꯁꯨ ꯍꯦꯡꯒꯅꯤ ꯄꯩꯁꯥꯁꯨ ꯍꯦꯡꯒꯅꯤ ꯀꯔꯤꯔꯣ ꯑꯅꯤꯃꯛ ꯍꯦꯡꯒꯅꯤ ꯀꯩꯅꯣ ꯍꯣꯔꯦꯟ ꯅꯪ ꯄꯩꯁꯥ ꯌꯥꯝ ꯄꯥꯏꯔꯒ ꯏꯃꯨ ꯃꯨꯔꯒ ꯃꯁꯛ ꯊꯤ ꯊꯤꯔꯗꯤ ꯕꯤꯠ ꯂꯩꯇꯦꯕ ꯑꯗꯨꯗꯣ
ꯃꯁꯛꯁꯨ ꯐꯖꯕ ꯄꯩꯁꯥꯁꯨ ꯄꯥꯏꯕ ꯑꯗꯨꯅꯤ ꯊꯤꯔꯤꯁꯦ
ꯍꯣꯏꯅꯦ ꯍꯣꯏꯅꯦ꯫
ꯅꯪꯁꯨ ꯊꯤꯔꯝꯅꯤꯗ ꯑꯗꯨꯗꯤ꯫
ꯇ
ꯂꯩꯁꯥꯕꯤ ꯃꯁꯛ ꯐꯖꯕꯤ
ꯍꯣꯏꯗ ꯑꯩꯗꯤ
ꯊꯤ ꯗꯕ꯭ꯔꯅꯤ
ꯔꯁꯗꯤ
ꯑꯗꯨꯅꯦ ꯃꯤ ꯍꯥꯏꯁꯦ ꯃꯁꯛ ꯊꯤꯕ ꯀꯅꯥꯁꯨ ꯄꯥꯝꯅꯗꯦ
ꯄꯥꯝꯅꯥꯗꯦ꯫
ꯎꯝ꯫
ꯌꯥꯔꯦꯗꯤ ꯑꯗꯨ꯫ ꯑꯩꯅ꯫
ꯅꯪꯁꯨ ꯎꯝ꯫ ꯀꯣꯢꯔꯣ ꯀꯣꯏꯔꯣ꯫
ꯅꯠꯇ꯭ꯔ꯫
ꯍꯣꯏ ꯇꯥꯏꯌꯦ꯫
ꯀꯊ ꯑꯣꯏꯔꯔꯤꯅꯦ
ꯍꯣꯏ ꯌꯦꯡꯉꯣ ꯌꯦꯡꯉꯣ ꯐꯖꯕ꯭ꯔꯥ ꯐꯖꯗꯕ꯭ꯔꯥ ꯐꯖꯔꯗꯤ ꯀꯣꯣ ꯐꯖꯗ꯭ꯔꯗꯤ ꯈꯪꯗꯦ ꯅꯪꯒꯤ ꯅꯪꯒꯤ ꯑꯄꯥꯝꯕꯅꯤ
ꯁ ꯑꯩꯈꯣꯏ ꯅꯠꯇꯦ
ꯑꯗꯨꯗꯤ ꯀꯔꯤꯗ ꯌꯦꯡꯕ
ꯑꯗꯨ
ꯑꯦ ꯃꯒꯨꯟ ꯌꯥꯝ ꯍꯦꯡꯕ ꯍꯩꯕ ꯃꯥꯜꯂꯤꯅꯦ
ꯍ ꯏ ꯁꯕꯤ ꯑꯝꯕꯖꯔ ꯑꯐꯊ